ꯑꯃꯥ
ꯀꯩꯗꯧꯔꯤꯅꯣ
ꯁꯥꯃꯟꯕꯒꯤ ꯇꯨꯝꯃꯒ ꯂꯩꯌꯦ ꯅꯪꯗꯤ
ꯑꯁ ꯑꯩꯁꯨ ꯏꯪꯃꯟꯕꯒꯤ ꯕ꯭ꯂꯦꯡꯀꯦꯠ ꯍꯥꯞꯔꯤ ꯇꯨꯝꯃ ꯂꯩꯋꯤꯗ
ꯌꯥꯝ ꯅꯨꯡꯉꯥꯏꯌꯦꯅꯦ ꯏꯪꯉꯗꯤ ꯑꯁꯤꯗꯤ ꯁꯥꯕꯗꯣ ꯁꯥꯕꯗꯣ ꯎꯄꯥꯏ ꯂꯩꯇꯦ ꯑ ꯌꯥꯝ ꯁꯥꯏꯑꯦ
ꯑꯩꯈꯣꯏꯅꯗꯤ ꯅꯣꯡ ꯆꯨꯕꯅ ꯏꯪꯕꯅ ꯂꯣꯏꯔꯦ
ꯏꯉꯦ ꯍꯥꯏꯕ
ꯍꯣꯏ ꯏꯪꯉꯦ
ꯑꯥ ꯁꯤꯗꯗꯤ ꯀꯩꯅꯣ ꯈꯪꯗꯦ ꯍꯨꯃꯥꯡ ꯀꯥꯡꯕꯗ
ꯑꯩꯗꯨꯅ ꯂꯩꯆꯤꯜꯗꯨꯗꯤ
ꯀꯔꯤ ꯃꯊꯦꯜ ꯆꯥꯔꯒꯦ ꯅꯪꯕꯣ
ꯉꯁꯤ ꯗꯥꯜ ꯗꯥꯜ ꯑꯣꯏꯅ ꯆꯥꯏꯌꯦ ꯎꯝ
ꯍꯥꯎꯋꯤꯅꯦ ꯗꯥꯜꯗꯤ
ꯗꯥꯜꯗꯨꯁꯨ ꯍꯣꯏ ꯊꯥꯎ ꯉꯥꯎꯔꯒ ꯐꯖꯅ ꯊꯣꯡꯕꯤꯗꯤ ꯍꯥꯎꯋꯤꯗ
ꯆꯝꯐꯨꯠꯅ ꯍꯦꯟꯅ ꯍꯥꯎꯋꯦ ꯊꯥꯎ ꯁꯤꯃꯨꯛ ꯁꯥꯕ ꯀꯥꯟꯗ ꯊꯥꯎ ꯆꯥꯔꯗꯤ
ꯊꯥꯎ ꯄꯥꯝꯃꯤꯅꯦ
ꯍꯥ ꯑꯥ ꯅꯪ ꯅꯣꯏꯔꯣꯝꯗ ꯏꯪꯉꯦ ꯍꯥꯏꯕ꯭ꯔꯣ
ꯍꯣꯏ ꯏꯉꯦ
ꯑꯣ ꯁꯤꯗꯗꯤ ꯑꯁ ꯁꯥꯕꯅ ꯁꯤꯔꯦ
ꯀꯔꯤ ꯊꯕꯛ ꯇꯧꯕ ꯆꯥꯠꯂꯣ ꯅꯪꯁꯦ ꯍꯟꯗꯛꯁꯦ
ꯊꯕꯛ ꯇꯧꯗꯦꯗ ꯇꯨꯃꯤꯟꯅ ꯂꯩꯌꯦꯗ ꯀꯔꯤ ꯊꯕꯛꯅꯣ ꯁꯨꯛ ꯁꯥꯕ ꯀꯥꯟꯗ
ꯅꯣꯏꯗꯤ
ꯑꯁ ꯑꯩꯈꯣꯏꯁꯨ ꯊꯕꯛ ꯇꯧꯕ ꯌꯥꯗꯦ ꯃꯄꯥꯟ ꯊꯣꯛꯄꯁꯨ ꯌꯥꯗꯦ ꯅꯣꯡ ꯆꯨꯃꯟꯕꯒꯤ ꯑꯌꯨꯛ ꯉꯟꯇꯥꯗ ꯉꯔꯥꯡ ꯅꯨꯡꯗꯥꯡꯗꯅ ꯅꯣꯡ ꯆꯨꯔꯤꯁꯤ ꯍꯧꯖꯤꯛꯐꯥꯎ ꯆꯨꯔꯤꯅꯤ
ꯑꯁ ꯢ ꯑꯗꯨꯗꯤ ꯇꯨꯝꯔ ꯗꯤ ꯂꯩꯕꯁꯤꯅ ꯑ ꯅꯪꯒꯤ ꯁꯕꯖꯦꯛ ꯇꯥꯔꯦ
ꯑꯗꯨꯅꯤ ꯇꯨꯝꯃꯒꯀꯣ ꯀꯣꯜ ꯇꯧꯔꯒꯦ
ꯢꯁ ꯌꯥꯝ ꯅꯨꯡꯉꯥꯏꯕ ꯋꯥꯔꯤꯅꯤ ꯑꯗꯨꯗꯤ
ꯁꯥꯕꯒꯤ ꯃꯄꯥꯟ ꯊꯣꯛꯏꯅꯦꯗ
ꯑꯁ ꯀꯩꯒꯤꯅꯣꯅꯦ ꯅꯣꯏꯅ ꯃꯄꯥꯟ ꯑꯩꯈꯣꯏ ꯑꯁ ꯑꯩꯈꯣꯏꯁꯨ ꯅꯨꯡꯁꯥ ꯄꯥꯝꯃꯦ ꯍꯧꯖꯤꯛ
ꯑꯁ ꯅꯣꯏꯅ ꯅꯨꯡꯁꯥ ꯄꯥꯝꯕ ꯑꯩꯈꯣꯏꯅ ꯏꯪꯕ ꯄꯥꯝꯕ
ꯑꯩꯈꯣꯏ ꯁꯥꯟꯅꯅꯤꯡꯉꯥꯏ ꯂꯩꯕꯀꯣ ꯕꯣꯜ
ꯑꯣ
ꯑꯗꯣ ꯅꯣꯡ ꯆꯨꯃꯟꯕꯅꯤꯅ ꯊꯣꯛꯄꯁꯨ ꯇꯟꯕ
ꯅꯨꯄꯥꯁꯤꯡꯁꯦ ꯕꯣꯜꯗꯤ ꯄꯥꯝꯗꯤ ꯄꯥꯝꯕ ꯖꯥꯠꯅꯤꯍꯦ
ꯍꯣꯢ ꯌꯥꯝ ꯄꯥꯝꯃꯦ ꯑꯩꯗꯤ ꯕꯣꯜꯗ ꯉꯥꯎꯖꯩ
ꯍꯝꯍꯝꯍꯝ ꯌꯥꯝ ꯐꯩꯌꯦ ꯅ ꯍꯣꯠꯅꯧ ꯍꯣꯠꯅꯧ
ꯅꯣꯏꯗꯤ ꯅꯥꯇꯣꯝꯗ ꯂꯩꯕ꯭ꯔꯣ
ꯑꯩ ꯏꯆꯦꯒ ꯂꯩꯌꯦ
ꯑꯣ ꯔꯦꯟꯗꯥ
ꯍꯣꯏ ꯔꯦꯟꯗ
ꯅꯨꯡꯉꯥꯏꯔꯝꯅꯤꯀꯣ ꯅꯕꯥꯟꯅꯤꯗꯤ
ꯅꯨꯡꯉꯥꯏꯕ꯭ꯔꯥ ꯅꯨꯡꯉꯥꯏꯇꯕ꯭ꯔꯥ ꯊꯕꯛ ꯁꯨꯗꯦ ꯈꯪꯗꯦ ꯑꯗꯨꯝ ꯂꯩꯌꯦ
ꯅꯨꯄꯥ ꯊꯤꯕ꯭ꯔ ꯑꯦꯍꯦꯍꯦꯍ
ꯊꯤꯕ꯭ꯔꯥ ꯅꯨꯄꯤ ꯊꯤꯕ꯭ꯔꯥ ꯈꯪꯗꯦ
ꯅꯨꯄꯥ ꯁꯤꯗꯤ ꯌꯥꯝ ꯂꯩꯔꯝꯅꯤꯀꯣ
ꯈꯪꯗꯦ ꯅꯪꯗꯤ ꯀꯔꯤ ꯍꯥꯥ
ꯇꯣꯝꯕꯣꯏꯗꯤ ꯑꯣꯜꯂꯅꯨ
ꯍꯤ ꯍꯥ ꯀꯥꯏꯗꯩ ꯇꯣꯝꯕꯣꯢꯅꯣ
ꯅꯨꯄꯥ ꯅꯨꯄꯤ ꯊꯤꯕ ꯋꯥꯠꯂꯤꯗꯀꯣ
ꯍꯥꯥ
ꯅꯨꯄꯥ ꯅꯨꯄꯤ ꯊꯤꯕ ꯋꯥꯠꯂꯤꯌꯦꯗ ꯍꯟꯗꯛꯁꯤꯗꯤ
ꯍꯣꯏꯅꯦ
ꯃꯧ ꯊꯤꯒꯦ ꯑꯩꯈꯣꯏꯗꯤ
ꯑꯁ ꯍꯩꯅꯗꯦꯍꯦ ꯅꯪ
ꯍꯐꯍꯥꯍꯥꯍ
ꯂꯥꯁꯇ ꯑꯣꯏꯔꯝꯗꯅ ꯅꯪꯁꯨ
ꯑ ꯐꯥꯒꯤꯅꯦꯍꯦ ꯍꯦ ꯑꯩꯁꯨ ꯑꯣꯏꯔꯝꯗꯝꯅ ꯇꯧꯏꯅꯦ ꯑꯃꯐꯥꯎ ꯐꯪꯕ ꯉꯝꯗꯕ ꯅꯨꯄꯥ ꯗꯨꯗ
ꯑꯃꯐꯥꯎ ꯐꯪꯕ ꯉꯝꯗꯦ ꯍꯥꯢꯌꯦ ꯍꯍꯍꯥ ꯅꯪ ꯊꯤꯕ ꯈꯔ ꯋꯥꯠꯄꯒꯤ ꯑꯣꯏꯔꯝꯅꯤ ꯐꯖꯟ ꯊꯤꯌꯣ
ꯕꯪꯀꯟ ꯌꯥꯎꯗꯕꯤ
ꯑꯗꯨꯒꯤꯅꯦ ꯅꯪ ꯈꯔ ꯀꯩꯅꯣ ꯇꯧꯕꯩ ꯑꯣꯏꯔꯝꯅꯤ ꯃꯤꯗꯤ ꯑꯃꯈ ꯅꯠ ꯇꯦ ꯑꯅꯤ ꯑꯍꯨꯝ ꯐꯪꯉꯤꯗꯨꯗꯤ
ꯑꯩꯒꯤ ꯁꯔꯨꯛꯁꯨ ꯃꯣꯏꯅ ꯂꯧꯈ꯭ꯔꯕ ꯃꯥꯜꯂꯦ ꯍꯦꯍꯦꯍꯍꯍ ꯑꯦꯍ ꯑꯩꯒꯤ ꯁꯔꯨꯛꯁꯨ ꯃꯥꯅ ꯂꯧꯈ꯭ꯔꯕ ꯃꯥꯜꯂꯦ ꯃꯣꯏꯁꯤ
ꯎꯨꯝꯒꯦꯔꯥ
ꯍꯌꯦꯡꯗꯤ ꯁꯝ ꯀꯛꯑꯒ ꯊꯣꯛꯄ ꯇꯥꯔꯦ
ꯍꯣꯏ ꯍꯣꯏ ꯌꯥꯏꯌꯦ ꯌꯥꯏ ꯅꯪꯒꯤ ꯑꯩꯒꯤ ꯌꯥꯁꯨ ꯍꯥ ꯐꯖꯔꯒꯀꯣ ꯊꯣꯛꯑꯗꯤ ꯐꯪꯕꯒꯤ ꯆꯥꯡ ꯋꯥꯡꯉꯦ
ꯑꯗꯨꯅꯤ ꯑꯗꯨꯗꯤ ꯁ ꯁꯥꯄꯣꯟꯁꯨ ꯗꯥꯏꯅꯥ ꯁꯥꯄꯣꯟꯁꯨ ꯁꯤꯖꯤꯟꯕ ꯇꯣꯛꯑꯅꯤ
ꯀꯩ ꯑꯣꯏꯅ ꯇꯧꯔꯒꯦꯔꯣ
ꯈꯪꯗ꯭ꯔꯦꯗ ꯀꯔꯤ ꯑꯣꯏꯅ ꯁꯤꯖꯤꯟꯅꯁꯤꯔꯥ
ꯂꯥꯏꯄꯕꯣꯏ ꯑꯣꯏꯅꯥ
ꯑꯍ ꯍ ꯍ ꯍ ꯍ ꯂꯥꯏꯐꯕꯣꯏꯁꯨ ꯌꯥꯏ
ꯑꯗꯨ ꯑꯗꯨ ꯑꯣꯏꯅ ꯁꯤꯖꯤꯟꯅꯔꯣ
ꯎꯝꯝ
ꯑꯗꯨꯅ ꯅꯪꯒꯤ ꯐꯔꯅꯤ ꯎꯝ
ꯁꯝꯁꯤꯗꯤ ꯃꯌꯥꯏꯗ ꯀꯛꯑꯅꯤ ꯃꯇꯩꯗꯤ ꯁꯥꯡꯍꯟꯒꯦ
ꯀꯩꯅꯣ ꯇꯧꯔꯣꯅꯦ ꯁꯝꯗꯣ ꯑ ꯅꯪꯒꯤ ꯁꯝꯗ ꯇꯦꯡꯀꯣꯠꯅ ꯎꯞꯄꯒ ꯀꯛꯄꯗꯣ ꯈꯪꯕ꯭ꯔꯥ ꯊꯥꯏꯅꯒꯤ
ꯍꯣꯏ ꯍꯣꯏ ꯍꯣꯏ ꯑꯁ ꯁꯥꯢꯁ ꯑꯗꯨꯒꯨꯝꯅ ꯄꯨꯔ ꯊꯣꯛꯑꯗꯤ
ꯑꯗꯨꯃꯥꯏꯅ ꯇꯧꯔꯗꯤ ꯅꯪ ꯑꯗꯨꯝ ꯌꯥꯔꯅꯤ
ꯂꯨꯕꯣꯟ ꯅꯩꯒꯨꯝꯕ ꯅꯨꯄꯤ ꯐꯪꯅꯤꯡꯉꯦ
ꯍꯣꯏ ꯑꯗꯨꯒꯨꯝꯕꯗꯣ
ꯈꯪꯗꯔꯦ ꯅꯨꯄꯤꯁꯤꯡꯁꯨ ꯄꯣꯡꯕ ꯌꯥꯝꯕꯅꯤꯅ ꯑꯈꯣꯏꯒꯨꯝꯕꯗꯤ
ꯅꯨꯄꯤꯕꯨ ꯄꯣꯡꯕ꯭ꯔꯣ ꯅꯨꯄꯥꯅ ꯍꯦꯟꯅ ꯄꯣꯡꯈ꯭ꯔꯕꯅꯦ ꯍꯧꯖꯤꯛꯀꯥꯟꯗꯤ
ꯑꯦꯁ ꯅꯨꯄꯤꯅ ꯑꯣꯏꯔꯝꯒꯅꯤꯗ
ꯑꯩꯗꯤ ꯅꯨꯄꯥꯅ ꯍꯦꯟꯅ ꯄꯣꯡꯉꯦ ꯍꯥꯏꯔꯒ
ꯑꯈꯣꯏꯗꯤ ꯏꯁꯀ꯭ꯋꯥꯁ ꯄ ꯑꯃ ꯅꯨꯄꯥꯗꯤ ꯑꯣꯄꯥꯏ ꯂꯩꯩꯇ꯭ꯔꯦ
ꯇꯜꯂꯦ ꯇꯜꯂꯦ ꯈꯪꯗꯦ ꯅꯨꯄꯤꯅ ꯄꯣꯡꯕ꯭ꯔꯥ ꯅꯨꯄꯥ ꯅ ꯄꯣꯡꯕ꯭ꯔꯥ ꯒ꯭ꯌꯥꯟ ꯃꯥꯟ ꯇꯥꯗꯦ ꯍꯧꯖꯤꯛꯀꯥꯟꯁꯦ
ꯅꯪꯁꯤ ꯌꯥꯝ ꯅꯨꯡꯉꯥꯏꯒꯗꯧꯕ ꯃꯤ ꯑꯣꯏꯔꯝꯃꯅꯤꯍꯦ
ꯀꯔꯤꯔꯣ
ꯈꯥꯡꯗꯦꯗ
ꯅꯪꯅ ꯍꯥꯏꯔꯒ ꯅꯪꯅ ꯈꯪꯗꯕ ꯁꯥꯕꯅꯦꯕ ꯌꯥꯏ ꯌꯥꯏ ꯑꯩꯅ ꯌꯥꯏꯌꯦꯀꯣ ꯁꯥꯗꯦ ꯏꯪꯉꯦ ꯍꯥꯏꯕ꯭ꯔꯣ
ꯑꯈꯣꯏ ꯏꯪꯉꯦ ꯅꯣꯡ ꯆꯨꯌꯦ ꯅꯣꯡ ꯃꯈꯣꯟ ꯇꯥꯕ꯭ꯔꯣ
ꯇꯥꯗꯦꯗ ꯑꯩꯉꯣꯟꯗ ꯑꯩꯒꯤ ꯃꯅꯥꯛꯇ ꯒꯥꯔꯤ ꯃꯈꯣꯟ ꯇꯥꯕ꯭ꯔ ꯑꯗꯨꯗꯤ
ꯑꯣ ꯑꯩꯁꯨꯨ ꯇꯥꯗꯦ
ꯑꯣ ꯉꯁꯥꯏ ꯇꯥꯕ꯭ꯔꯣ
ꯉꯁꯥꯏꯒꯤꯗꯤ ꯇꯥꯗꯦ
ꯁꯤꯕꯨ ꯋꯥꯔꯣ ꯆꯩ ꯑꯣꯏꯅ ꯂꯥꯛꯀꯅꯤ ꯅꯪꯁꯨ
ꯑꯁ ꯑꯩꯈꯣꯏꯗꯗꯤ ꯅꯣꯡ ꯆꯨꯕꯅꯤꯅ ꯀꯔꯤꯁꯨ ꯇꯧꯕ ꯌꯥꯗꯦ
ꯅꯣꯡ ꯆꯨꯕꯅꯗꯤ ꯅꯨꯡꯉꯥꯏꯕ ꯍꯦꯟꯕꯅꯦꯗ ꯀꯔꯤ
ꯃꯥꯏꯁꯨ ꯂꯥꯛꯇꯦ
ꯃꯩ ꯂꯥꯛꯇꯦ
ꯅꯣꯡꯁꯨ ꯇꯥꯏꯌꯦ
ꯑꯁ
ꯁꯦꯜꯁꯨ ꯄꯥꯏꯗꯦ ꯑꯍꯥꯎꯕꯗꯤ ꯆꯥꯅꯤꯡꯉꯦ ꯍꯦꯍꯦꯍꯦ
ꯀꯩꯅꯣ ꯇꯧꯔꯣ ꯑꯗꯨꯗꯤ ꯑꯣ ꯑꯁ ꯎꯄꯥꯏ ꯂꯩꯇꯦ ꯆꯥꯗꯕꯤꯗ ꯏꯁꯤꯡ ꯊꯛꯑꯒ ꯇꯨꯝꯃꯣ
ꯑꯗꯨꯅ ꯐꯥꯔꯝꯃꯅꯤ
ꯍꯥ ꯑꯩꯈꯣꯏꯁꯨ ꯊꯕꯛ ꯁꯨꯕ ꯇꯟꯕꯒꯤ ꯆꯥꯛ ꯆꯥꯗ꯭ꯔꯦꯗ ꯇꯨꯝꯃꯒ ꯂꯩꯔꯦ
ꯅꯪ ꯆꯥꯛ ꯊꯣꯡꯕꯗꯤ ꯍꯩꯕ꯭ꯔꯣ
ꯍꯤꯁ ꯑꯩꯒꯤ ꯋꯥ ꯈꯨꯉꯥꯡꯗ ꯆꯥꯛ ꯊꯣꯡꯕ ꯍꯩꯔꯝꯗꯧ ꯃꯥꯟꯗ꯭ꯔꯦ
ꯅꯪꯖꯨ ꯎꯝ ꯃꯆꯤꯟꯒ ꯃ ꯈꯨꯠꯇꯤ ꯇꯧꯅꯤꯡꯉꯥꯏꯗꯤ ꯃꯥꯟꯕꯗꯤ ꯃꯥꯜꯂꯦ ꯅꯪꯁꯦ
ꯑꯁ ꯑꯁ ꯋꯥꯔꯤꯗꯤ ꯑꯩꯕꯨ ꯆꯤꯟ ꯌꯥꯝ ꯍꯩꯕꯒꯤ ꯇꯥꯏꯞꯇ
ꯉꯝꯕꯗꯤ ꯉꯝꯒꯅꯤ ꯍꯦꯍꯦ ꯅꯪꯅꯪ ꯐꯦꯕꯔꯥꯢꯠ ꯢꯟꯁꯥꯡ ꯍꯥꯏꯕꯤꯌꯨꯔꯥ
ꯍꯥꯥ
ꯅꯪ ꯈ꯭ꯋꯥꯏꯅ ꯄꯥꯝꯕ ꯑꯦꯟꯁꯥꯡ ꯍꯥꯏꯕꯤꯌꯨꯔꯥ ꯅꯪꯒꯤ ꯐꯦꯚꯣꯔꯥꯏꯠ
ꯍꯥꯏꯌꯣꯅꯦ ꯑꯗꯨ ꯆꯨꯝꯃꯗꯤ ꯅꯪꯁꯨ ꯌꯥꯝ ꯍꯩꯔꯦ ꯍꯥꯏꯌꯣ
ꯁꯥꯗ ꯍꯥꯏꯕꯤꯌꯨꯔꯥ ꯏꯟꯁꯥꯡ ꯅꯥꯄꯤꯗ ꯍꯥꯏꯕꯤꯌꯨꯔꯥ
ꯏꯟꯁꯥꯡ ꯅꯥꯄꯤꯗ ꯍꯥꯏꯌꯣ
ꯏꯟꯁꯥꯡ ꯅꯥꯄꯤꯗꯀꯣ
ꯑ ꯅꯥꯄꯤ ꯑꯃ ꯍꯥꯏꯔꯣ
ꯎꯝ ꯑꯁ ꯅꯪ ꯃꯈꯣꯟꯒ ꯅꯪꯁꯤ ꯌꯥꯝ ꯏꯟ ꯄꯥꯡꯒꯟ ꯌꯥꯎꯕ ꯅꯨꯄꯤ ꯑꯣꯏꯔꯝꯃꯦꯕꯀꯣ ꯀꯟꯐꯤꯗꯦꯟ ꯋꯥꯡꯕ ꯑꯗꯨꯅꯦꯕ ꯑꯩꯅ ꯑꯗꯨꯗꯤ ꯅꯪꯅ ꯄꯥꯝꯒꯗꯧꯕꯁꯦ ꯄꯪꯀꯟ ꯌꯥꯎꯕ ꯅꯥꯄꯤ ꯍꯦꯍꯦꯍꯦꯍꯦꯍꯦ ꯑꯃ ꯍꯥꯏꯒꯗꯕꯀꯣ
ꯍꯥꯏꯌꯣ ꯍꯥꯏꯌꯣ
ꯁꯤꯁ ꯑꯗꯨꯗꯤ ꯅꯪꯁꯦ ꯍꯪꯒꯥꯝꯕꯨꯗꯤ ꯆꯥꯕꯗꯤ ꯆꯥꯅꯤꯡꯉꯤ ꯑꯗꯨ ꯍꯪꯒꯥꯝ ꯅꯠꯇꯕꯤꯗ ꯑꯃ ꯍꯥꯏꯕꯤꯒꯦꯀꯣ
ꯍꯥꯢꯌꯣ ꯐꯥꯖ ꯑꯃꯈꯛ ꯍꯥꯢꯌꯣ
ꯑꯣ ꯑꯃꯈꯛ ꯔꯣ
ꯍꯣꯏ ꯅꯪ ꯑꯩꯒꯤ ꯐꯦꯕ꯭ꯔꯥꯏꯠ ꯍꯥꯏꯒꯗꯕꯗꯨ ꯀꯌꯥꯝ ꯍꯥꯏꯒꯦꯔꯣ
ꯑꯩꯔꯒ ꯁꯣꯏꯔꯗꯤ ꯀꯤꯕ ꯑꯗꯨꯒꯤꯀꯣ ꯑꯣꯞꯁꯟ ꯊꯣꯛꯄꯅꯤꯗ
ꯗꯨꯒꯤꯅꯤꯀꯣ ꯅꯪ
ꯑꯍꯦꯍꯦꯍꯦꯍꯦ ꯑꯦ ꯑ ꯅꯪꯅ ꯄꯥꯝꯕꯁꯦ ꯀꯣꯄꯤ ꯃꯇꯣꯟ ꯀꯣꯄꯤ ꯃꯇꯣꯟꯗꯣ ꯑꯣꯏꯔꯝꯃꯅꯤ
ꯌꯥꯝ ꯁꯣꯏꯔꯦ
ꯑꯁ
ꯁꯥ ꯁꯥꯗ ꯍꯥꯏꯔꯛꯑꯣ ꯁꯥꯗ
ꯁꯥꯗꯗꯤ ꯏꯁ ꯅꯪꯅ ꯄꯥꯝꯕꯗꯨꯗꯤ ꯁꯟꯁꯥꯗꯨꯅꯤꯅꯦ
ꯂꯣꯏꯟ ꯁꯣꯏꯔꯦ
ꯑꯁ ꯍꯦ
ꯑꯩꯅ ꯄꯥꯝꯕ ꯁꯥ ꯁꯥꯗꯗꯤꯀꯣ ꯑꯣꯛꯁꯥ
ꯑꯁ ꯑꯗꯨ ꯍꯥꯏꯒꯦꯅ ꯇꯧꯕꯅꯦ
ꯋꯥꯊꯤꯗꯤ ꯇꯧꯒꯅꯣ ꯆꯩ ꯂꯥꯛꯀꯅꯤ ꯅꯪꯁꯨ
ꯑꯁꯦꯡꯕꯅꯦ
ꯃꯅꯥ ꯃꯁꯤꯡꯗꯗꯤꯀꯣ
ꯎꯝ
ꯁꯧꯒ꯭ꯔꯤ
ꯑꯣꯁ ꯑꯩꯒꯤ ꯍꯥꯏꯔꯣ ꯁꯥꯗ
ꯎꯝ ꯑꯥ ꯅꯪ ꯁꯥꯁꯦ ꯑꯩꯒ ꯃꯥꯟꯅꯔꯝꯗꯧ ꯃꯥꯜꯂꯦ ꯑꯣꯛꯁꯥ ꯄꯥꯝꯗꯧ ꯃꯥꯜꯂꯦ
ꯑꯩꯔꯣ
ꯑꯣꯢ
ꯑꯣꯛꯁꯥꯔꯣ
ꯍꯣꯏ
ꯑꯦ ꯑꯈꯣꯏꯗꯤ ꯑꯣꯛꯁꯥ ꯆꯥ
ꯁꯤꯁ ꯑꯁꯦꯡꯕꯅꯦ ꯀꯔꯤ ꯅꯆꯤꯟ ꯊꯤꯕ
ꯑꯩꯗꯤ ꯁꯟ ꯁꯟ ꯄꯥꯝꯃꯦ
ꯑꯣ ꯑ ꯑꯩꯗꯤ ꯁꯟ ꯄꯥꯝꯗꯦ ꯅꯥꯄꯤꯗꯔꯣ
ꯎꯝ
ꯃꯅꯥ ꯃꯁꯤꯡꯗ ꯅꯪꯁꯦ ꯍꯪꯒꯥꯝ
ꯅꯠꯇꯦ ꯑꯩꯗꯤ ꯒꯝ ꯈꯨꯨꯏ
ꯇꯜꯂꯍꯦ ꯑꯗꯨꯗꯤ ꯑꯩ ꯆꯥꯗꯦ
ꯒꯝ ꯃꯈꯨꯢ ꯄꯥꯝꯃꯦ
ꯑꯩꯗꯤ ꯄꯥꯝꯗꯦ ꯑꯗꯨꯒꯨꯝꯕ
ꯄꯥꯝꯃꯨꯀꯣ ꯃꯊꯪꯗꯗꯤ
ꯍꯥꯥ
ꯄꯥꯝꯒꯗꯧꯕꯅꯤ ꯅꯪ
ꯑꯁ ꯑꯩꯗꯤ ꯑꯁꯦꯡꯕ ꯅꯪ ꯁꯧꯒ꯭ꯔꯤ ꯄꯥꯝꯗꯕ꯭ꯔꯣ